ꯍꯜꯂꯣ ꯚꯥꯏ ꯇꯥꯕꯣ
ꯇꯥꯔꯦ ꯇꯥꯔꯦ ꯚꯥꯏ
ꯑꯣ ꯇꯥꯏꯌꯦ ꯇꯥꯏꯌꯦ ꯆꯈꯥꯕꯣ
ꯑꯥ ꯆꯥꯛ ꯏꯁꯤꯡ ꯎꯅꯔꯦ ꯚꯥꯏ
ꯑ ꯀꯩꯗꯧꯔꯝꯃꯤꯅꯣ
ꯐꯝꯃꯝꯕꯠꯇ
ꯑꯣ ꯅꯣꯡꯃ ꯀꯣꯏ ꯆꯠꯁꯤꯅꯦ ꯎꯝ ꯃꯇꯝ ꯁꯪꯀꯥꯟꯗ ꯍꯥꯏꯔꯛꯑꯣ ꯑꯩꯈꯣꯏꯁꯤ ꯂꯥꯡ ꯀꯣꯟ ꯇ ꯂꯦꯁꯦ ꯅꯣꯡ ꯃꯥ
ꯑꯣ ꯂꯥꯡꯒꯣꯜ ꯍꯥꯏꯁꯦ ꯀꯔꯝꯕꯒꯤ ꯑꯣꯏꯗꯣꯏꯅꯣꯕ
ꯀꯛꯆꯤꯡꯒꯤ ꯂꯥꯡꯒꯣꯜꯗꯣ ꯃꯤꯅꯧꯒ ꯂꯩꯔꯒ ꯀꯥꯕꯗꯣ ꯃꯊꯛꯇ
ꯑꯣ ꯀꯌꯥꯝ ꯁꯥꯡꯒꯦꯕ ꯑꯗꯨꯗꯒꯤ ꯑꯗꯨꯗꯒꯤ ꯆꯠꯄꯗꯣ
ꯌꯥꯝ ꯂꯥꯞꯄ ꯑꯣꯏꯗꯦꯗ ꯀꯛꯆꯤꯡꯗꯒꯤ ꯂꯝꯈꯥꯏ ꯌꯧꯔꯅꯤ ꯂꯝꯈꯥꯏꯗꯒꯤ ꯃꯤꯅꯧ ꯑꯗꯩ ꯃꯤꯅꯧꯗꯒꯤ ꯂꯥꯡꯒꯣꯣꯟꯗꯨ ꯌꯧꯔꯛꯇꯣꯏꯅꯦꯕ ꯑꯗꯨꯝ ꯍꯣꯝ ꯏꯁꯇꯦ ꯇꯧ ꯌꯥꯕꯩ ꯈꯨꯗꯣꯡ ꯆꯥꯕꯒ ꯂꯩ
ꯄꯩꯁꯥ ꯅꯨꯡꯁꯥꯗꯤ ꯀꯃꯥꯏꯅ ꯇꯧꯒꯦ
ꯏꯁꯥꯁꯤ ꯃꯣꯏ ꯃꯤ ꯑꯃꯗ ꯑꯗꯨꯝ ꯀꯌꯥꯃꯨꯛ ꯆꯥꯎꯔꯥꯛꯄ ꯂꯣꯏꯅ ꯃꯣꯗꯤ ꯈꯪꯗ꯭ꯔꯦ ꯑꯗꯣ ꯑꯩꯈꯣꯏ ꯈꯔ ꯊꯣꯛ ꯄꯨꯜꯂꯒ ꯆꯠꯂꯒ ꯂꯩꯎꯁꯦ ꯃꯣꯏ ꯚ꯭ꯌꯨꯁꯨ ꯐꯖꯕꯅꯦꯕ ꯅꯨꯃꯤꯗꯥꯡ ꯋꯥꯏꯔꯝꯒꯤ ꯌꯦꯡꯕ ꯑꯣꯏꯅ
ꯃꯤ ꯀꯌꯥꯃꯨꯛ ꯆꯠꯁꯦ ꯍꯥꯏꯅꯣ ꯍꯥꯏꯗꯣ ꯑꯗꯨꯗꯤ
ꯍꯪꯗꯤꯦ ꯑꯩꯈꯣꯏ ꯈꯔ ꯑꯗꯨꯝ ꯃꯉꯥ ꯇꯔꯨꯛ ꯀꯨꯝ ꯆꯠꯂꯁꯨ ꯌꯥꯏ ꯎꯅꯗꯕꯁꯨ ꯀꯨꯏꯔꯦ ꯑꯗꯨꯅ ꯀꯩꯅꯣꯝ ꯆꯥꯕ ꯑꯣꯏꯅ ꯀꯣꯏꯊꯣꯛꯎꯁꯦ
ꯑꯗꯨ ꯀꯌꯥꯝ ꯋꯥꯡꯒꯦ ꯚꯥꯏ ꯀꯩꯅꯣꯗꯣ ꯂꯥꯡꯒꯣꯜꯒꯤ ꯄꯤꯛꯇꯣ
ꯎꯝ ꯋꯥꯡꯕꯅꯦ ꯃꯣꯏ ꯑꯗꯨꯣ ꯑꯗꯨꯝ ꯆꯋꯥꯔꯒ ꯂꯩꯔꯒ ꯐꯅꯌꯥꯝ ꯋꯥꯡꯕꯅꯤ ꯐꯖꯕꯅꯤ ꯃꯐꯝꯗꯣ ꯀꯛꯆꯤꯡꯒꯤ ꯕꯤ ꯕꯤꯎ ꯎꯔꯅꯤ ꯑꯗꯩꯗꯤ ꯁꯣꯔꯥꯔꯣꯝ ꯐꯥꯅꯩ ꯏꯉꯥꯟ ꯉꯥꯟꯅ ꯎꯔꯅꯤ ꯑꯗꯨꯝ ꯌꯥꯝ ꯐꯖꯕꯅꯤ ꯅꯪ ꯂꯥꯛꯇ꯭ꯔꯤꯕꯔꯣ
ꯆꯠꯇ꯭ꯔꯤꯅꯦ ꯕꯥꯏ ꯑꯗꯨ ꯃꯐꯝꯗꯣ
ꯑꯦ ꯌꯥꯏ ꯑꯩꯈꯣꯏꯔꯣꯝꯗ ꯂꯥꯛꯑꯣ ꯑꯗꯨꯒ ꯅꯣꯡꯃ ꯆꯠꯁꯦ ꯐꯖꯅ ꯅꯪ ꯁꯪꯒꯥꯟꯗ ꯍꯥꯏꯔꯛꯑꯣ
ꯑꯣ ꯍꯣꯏ-ꯍꯣꯏ ꯑꯗꯨꯗꯤ ꯑꯩ ꯅꯣꯡꯃ ꯑꯃ ꯍꯥꯏꯔꯛꯑꯒꯦ
ꯍꯣꯏ ꯌꯥꯏ ꯍꯥꯏꯔꯛꯑꯣ ꯑꯗꯣ ꯀꯩ ꯏꯟꯁꯥꯡ ꯆꯥꯒꯦ ꯉꯁꯤꯗꯤ
ꯌꯦꯟꯒꯥ ꯉꯥꯒ ꯆꯥꯏꯌꯦ ꯕꯥꯏ
ꯍꯥꯎꯅꯤꯍꯦ ꯆꯥꯅꯤꯡꯉꯦ ꯂꯩꯇ꯭ꯔꯕꯣ ꯈꯔ ꯆꯥꯔꯒꯦꯅꯦ
ꯂꯩ ꯂꯩ ꯚꯥꯏꯒꯤ ꯗꯃꯛꯇ ꯑꯩꯅ ꯈꯥꯑ ꯊꯝꯃꯤꯅꯤ ꯀꯩꯅꯣ ꯚꯥꯏꯅꯕꯨꯨ ꯆꯥꯒꯦ ꯍꯥꯏꯔꯗꯤ
ꯉꯥꯏꯔꯝꯃꯣ ꯑꯩ ꯐꯠ ꯄꯥꯏꯔꯛꯀꯅꯤ ꯃꯤꯅꯤꯠ ꯃꯉꯥꯒꯤ ꯃꯅꯨꯡꯗ ꯑꯩꯅ ꯐꯥ ꯈꯤꯗꯪ ꯁꯥꯜꯂꯝꯃꯣ ꯈꯤꯗꯪ ꯁꯥꯍꯜꯂꯝꯃꯨ ꯆꯥꯔꯗꯣꯏ ꯑꯩ ꯂꯥꯛꯑꯗꯣꯟ
ꯎꯝ ꯍꯣꯏ-ꯍꯣꯏ ꯀꯩꯗ ꯂꯥꯛꯀꯦ ꯏꯃꯥꯟꯅꯕ ꯑꯅꯤ ꯑꯃꯒ ꯂꯩꯌꯦ
ꯑꯗꯨꯝ ꯒꯥꯔꯤ ꯃꯆꯥꯇꯣ ꯍꯥꯏꯒꯠꯂꯛꯑꯗꯣꯅꯤ ꯑꯩ ꯐꯠ ꯂꯥꯎꯅ
ꯎꯨꯝ ꯀꯅꯥ ꯀꯅꯥ ꯂꯥꯛꯀꯦ ꯍꯥꯏꯅꯣ ꯚꯥꯏ
ꯑ ꯁꯤꯗ ꯏꯃꯟ ꯕꯝꯒ ꯂꯩ ꯑꯗꯨ ꯀꯣꯐꯤ ꯊꯛꯄꯩ ꯂꯩꯔꯝꯕ ꯑꯗꯨꯃꯥꯏꯟ ꯇꯧꯕ ꯑꯗꯣ ꯃꯥ ꯍꯧꯔ ꯊꯣꯛ ꯍꯥꯏꯒꯠꯂꯛꯑꯒꯦ
ꯑꯣ ꯌꯥꯏ ꯌꯥꯏ ꯑꯗꯨꯃꯥꯏꯅ ꯍꯥꯏꯒꯠꯃꯤꯟꯅꯔꯁꯨ ꯍꯣꯏ-ꯍꯣꯏ ꯑꯗꯣ ꯀꯣꯏꯕꯩ ꯃꯇꯥꯡꯒꯤꯗꯣ ꯑꯩ ꯅꯨꯃꯤꯠ ꯑꯃꯗ ꯊ ꯊꯣꯔꯒꯦ ꯌꯥꯗꯣꯏ ꯅꯠꯇ꯭ꯔꯥ
ꯌꯥꯏ ꯅꯨꯃꯤꯠ ꯑꯃ ꯂꯦꯞꯊꯣꯛꯂꯛꯑꯣ ꯑꯗꯣ ꯅꯃꯥꯟꯅꯕ ꯈꯔ ꯍꯧꯔꯛꯑꯣ ꯑꯩꯈꯣꯏ ꯁꯣꯝꯗꯩ ꯈꯔ ꯑꯃꯒ ꯑꯗꯨꯝ ꯆꯠꯂ ꯂꯦꯛꯎꯨꯔꯁꯦ ꯃꯩꯒ ꯊꯥꯔꯒ ꯕꯣꯟ ꯐꯥꯌꯥꯔ ꯇꯧꯈꯥꯏꯔꯨꯔꯁꯦ
ꯌꯥꯏ-ꯌꯥꯏ ꯑꯗꯣ
ꯑ-ꯍꯥꯏꯔꯣ
ꯃꯇꯝꯗ ꯀꯩ-ꯀꯩ ꯄꯨꯔ ꯆꯠꯁꯦ ꯍꯥꯏꯅꯣ
ꯑꯩꯈꯣꯏ ꯁꯤꯗꯒꯤ ꯄꯨꯅꯤꯡꯉꯥꯏꯁꯤ ꯑꯗꯨꯝ ꯆꯥꯅ ꯊꯛꯅꯉꯥꯏ ꯁꯥꯒꯨꯝꯕ ꯈꯔ ꯂꯩꯔꯕ ꯑꯗꯩ ꯃꯅꯥ ꯃꯁꯤꯡ ꯈꯔ ꯂꯧꯒ꯭ꯔꯒ ꯑꯗꯨ ꯑꯗꯨ ꯈꯛꯇꯅꯤꯗ ꯃꯣꯏꯅ ꯑꯥꯗ ꯑꯗꯨꯝ ꯄꯤꯔꯅꯦꯕ ꯑꯇꯩꯗꯤ ꯑꯗꯨꯝ ꯃꯩ ꯊꯥꯒꯠꯐꯝ ꯑꯩꯈꯣꯏ ꯂꯦꯛꯐꯝ ꯀꯩꯗꯧꯕꯝ ꯃꯣꯏꯅ ꯂꯣꯏꯅ ꯁꯤꯂꯛꯑꯅꯤ
ꯑꯗꯨꯗꯤ ꯌꯥꯏ ꯀꯩꯅꯣ-
ꯑꯪ ꯑꯗꯩ ꯍꯜꯂꯛꯀꯥꯟꯗ ꯃꯤꯅꯧꯒꯤ ꯃꯣꯏ ꯂꯐꯨ ꯐꯥꯔꯝꯗ ꯆꯪꯉꯛꯑꯁꯨ ꯌꯥꯔꯦ ꯃꯣꯏ ꯃꯊꯛ ꯀꯥꯗꯣ ꯄꯥꯛꯑꯒ ꯂꯩꯕꯅꯦꯕ ꯑꯗꯨꯝ ꯍꯜꯂꯛꯑꯒ ꯑꯃꯨꯛ ꯀꯛꯆꯤꯡꯒꯤ ꯗꯥꯝꯗ ꯑꯃꯨꯛ ꯎꯖꯔꯨꯔꯁꯤ
ꯑꯗꯨꯒ ꯑꯇꯣꯞꯄ ꯃꯐꯝ ꯐꯖ ꯐꯖꯕ ꯀꯥꯏ ꯀꯥꯏ ꯂꯩꯒꯦ ꯀꯥꯏ ꯀꯥꯏ ꯂꯩꯒꯦ
ꯑꯗꯨꯝ ꯅꯨꯃꯤꯠꯇꯨ ꯂꯦꯛꯑꯕ ꯑꯗꯨꯒ ꯅꯣꯡꯉꯥꯜꯂꯒ ꯄꯂꯦꯟ ꯗꯥꯝꯗ ꯆꯠꯂꯕ ꯄꯂꯦꯟ ꯗꯥꯝꯗ ꯂꯨꯖꯔꯁꯤ ꯑꯗꯨꯒ ꯀꯛꯆꯤꯡ ꯂꯣꯝꯗ ꯑꯃꯨꯛ ꯂꯥꯛꯑꯒ ꯆꯥꯁꯨꯕꯤ ꯀꯩ-ꯀꯩ ꯆꯥꯔꯒ ꯑꯃꯨꯛ ꯀꯦꯐꯦ ꯐꯖꯕ ꯂꯩ ꯑꯩꯈꯣꯏ ꯏꯌꯥꯝꯕꯁꯤꯡ ꯑꯃꯒꯤ ꯃꯥꯏꯗ ꯐꯝꯃꯒ ꯑꯩꯈꯣꯏ ꯃꯈꯩ ꯋꯥꯔꯤ ꯋꯥꯇꯥꯏ ꯇꯧꯔꯁꯨ ꯌꯥꯏ ꯐꯣꯇꯣ ꯀꯥꯞꯄ ꯂꯣꯏ ꯌꯥꯔꯅꯤ
ꯑꯗꯣ ꯑꯩꯅ ꯇꯥꯕꯗ ꯕꯥꯏ ꯀꯩꯅꯣꯒꯤ ꯀꯛꯆꯤꯡꯗ ꯀꯛꯆꯤꯡꯒꯤ ꯒꯥꯔꯗꯦꯟ ꯍꯥꯏꯕ ꯑꯃꯁꯨ ꯂꯩ ꯍꯥꯏꯕ꯭ꯔꯥ ꯒꯤ ꯑꯃ ꯇꯥꯏꯅꯦ
ꯂꯩ-ꯂꯩ ꯀꯛꯆꯤꯡ ꯒꯥꯔꯗꯦꯟꯁꯨ ꯂꯩ ꯃꯐꯝ ꯌꯥꯝ ꯐꯖꯔꯝꯃꯤ ꯍꯧꯖꯤꯛꯇꯤ ꯂꯩꯒ ꯌꯥꯝ ꯊꯥꯔꯥ ꯌꯥꯝ ꯐꯖꯔꯦ ꯌꯥꯏ ꯚꯥꯏꯅ ꯀꯣꯏꯅꯤꯡꯕꯗꯨ ꯂꯣꯏꯟ ꯄꯨꯅꯤ ꯑꯩꯅ
ꯑꯣ ꯑꯗꯣ ꯀꯛꯆꯤꯡ ꯒꯥꯔꯗꯦꯟꯗꯨꯗ ꯆꯠꯄ ꯃꯇꯝꯗ ꯑꯗꯨꯝ ꯇꯤꯛꯀꯦꯠ ꯀꯩ-ꯀꯩ ꯀꯛꯄ ꯈꯣꯠꯄ ꯇꯧꯕ꯭ꯔꯥ ꯅꯠꯇ꯭ꯔꯒꯅ ꯇꯤꯛꯀꯦꯠ ꯀꯛ ꯅꯠꯇꯕꯤꯗ ꯑꯗꯨꯝ ꯑꯈꯣꯏꯅ ꯑꯗꯨꯝ
ꯒꯥꯔꯤꯒꯤꯗꯤ ꯇꯤꯛꯀꯦꯠ ꯀꯛꯏ ꯃꯣꯏ ꯃꯤꯒꯤꯗꯤ ꯀꯛꯇꯦꯕ ꯒꯥꯔꯤ ꯒꯥꯔꯤ ꯃꯆꯥꯒꯤ ꯑꯗꯨꯝ ꯄꯩꯁꯥ ꯂꯧꯔꯝꯒꯅꯤ ꯑꯆꯧꯕꯒꯤꯁꯨ ꯍꯥꯏꯗꯤ ꯄꯥꯔꯀꯤꯡ ꯇꯧꯕꯒꯤꯀꯣ ꯑꯗꯨꯃꯥꯏꯅ ꯇꯧꯔ ꯂꯧꯕꯅꯤ ꯄꯩꯁꯥꯕꯨꯗꯤ ꯈꯔ
ꯑꯗꯣ ꯀꯛꯆꯤꯡ ꯒꯥꯔꯗꯦꯟꯗ ꯀꯔꯤ-ꯀꯔꯤ ꯀꯩꯅꯣ ꯇꯧꯒꯦ ꯍꯥꯏꯗꯤ ꯂꯥꯏ ꯈꯔꯨꯡꯕꯝ ꯈꯣꯠꯐꯝꯒ ꯂꯩꯕ
ꯍꯣꯏ ꯑꯥ ꯂꯥꯏ ꯂꯩ ꯑꯩꯈꯣꯏꯒꯤ ꯃꯍꯥ ꯗꯦꯕ ꯈꯨꯔꯨꯝꯕꯝ ꯑꯗꯩꯗꯤ ꯏꯃꯥ ꯁꯝꯕꯨꯕꯤ ꯈꯨꯔꯨꯝꯕꯝ ꯑꯗꯨꯝꯕ ꯈꯔ ꯂꯩ ꯂꯥꯏꯒꯤꯁꯨ
ꯑꯣ ꯑꯗꯨꯗꯤ ꯀꯛꯆꯤꯡ ꯒꯥꯔꯗꯦꯟꯗꯨꯁꯨ ꯀꯣꯏꯕ ꯆꯠꯄ ꯑꯣꯏꯅ ꯑꯗꯨꯁꯨ ꯌꯧꯁꯤꯜꯂꯁꯦ
ꯌꯥꯏ ꯌꯥꯏ ꯅꯪ ꯑꯗꯨ ꯊꯕꯛ ꯍꯥꯡꯒꯥꯟꯗ ꯅꯨꯃꯤꯠ ꯅꯤꯅꯤ ꯍꯨꯝꯅꯤ ꯀꯥꯏꯊꯣꯛꯂꯛꯑꯣ ꯑꯗꯣ ꯀꯛꯆꯤꯡꯗ ꯂꯩꯔꯒ ꯑꯗꯨꯝ ꯆꯠꯂꯒ ꯀꯣꯏꯔꯁꯦ
ꯍꯣꯏ-ꯍꯣꯏ ꯑꯗꯨꯃꯥꯏꯅ ꯇꯧꯔꯁꯨ ꯌꯥꯏ ꯑꯩꯗꯤ ꯀꯛꯆꯤꯡ ꯒꯥꯔꯗꯦꯟꯗꯣ ꯃꯌꯥꯝꯅ ꯐꯖꯩ-ꯐꯖꯩꯅ ꯁꯨꯝ ꯍꯥꯏꯅꯕ
ꯑꯥ- ꯐꯖꯕꯅꯦ ꯑꯩꯈꯣꯏꯗꯤ ꯅꯛꯅ ꯂꯩꯔꯕꯅꯤꯅ ꯑꯗꯨꯝ ꯇꯣꯏꯅ ꯆꯠꯂꯦ ꯑꯗꯨꯅꯤ
ꯁꯨꯝ ꯀꯣꯏꯔꯤꯉꯥꯏꯗꯨꯗ ꯀꯛꯆꯤꯡ ꯒꯥꯔꯗꯦꯟꯗꯨꯁꯨ ꯌꯧꯁꯤꯜꯂꯒ ꯀꯛꯆꯤꯡ ꯒꯥꯔꯗꯦꯟꯒꯤ ꯐꯖꯕꯗꯣ ꯀꯌꯥꯃꯨꯛ ꯐꯖꯕꯅꯣ ꯍꯥꯏꯕꯗꯣ ꯁꯨꯝ ꯌꯦꯡꯅꯤꯡꯉꯤꯗꯅ ꯃꯤꯠꯁꯤꯅ
ꯌꯥꯏ-ꯌꯥꯏ ꯃꯐꯝ ꯐꯖꯕꯁꯨ ꯂꯩ ꯀꯩꯔꯛ ꯀꯥ ꯍꯥꯏꯗꯣ ꯇꯥꯔꯕ ꯅꯠꯊ꯭ꯔꯣ ꯚꯥꯏ
ꯀꯩꯔꯛꯁꯤ ꯇꯥꯔꯦ
ꯑꯥ ꯀꯩꯔꯦꯛꯇꯁꯨ ꯗꯥꯝ ꯍꯥꯏꯔꯒ ꯑꯃ ꯂꯩꯌꯦꯕꯀꯣ ꯀꯩꯔꯦꯛ ꯗꯥꯝ ꯑꯗꯨꯗ ꯃꯣꯏ ꯎꯈꯣꯡ ꯎ ꯂꯩꯒꯨꯝ ꯐꯖ-ꯐꯖꯕ ꯌꯥꯝ ꯁꯥꯠꯄ ꯂꯩ
ꯎꯨꯝ
ꯑꯗꯨꯝꯕꯗꯁꯨ ꯑꯗꯨꯝ ꯄꯨꯕꯤꯒꯦ ꯅꯪ ꯍꯥꯡꯕꯒ ꯑꯗꯨꯝ ꯍꯥꯏꯔꯛꯑꯣ ꯅꯃꯥꯟꯅꯕ ꯈꯔ ꯇꯧꯔ ꯑꯗꯨꯝ ꯂꯥꯛꯑꯣ
ꯍꯣꯏ-ꯍꯣꯏ ꯚꯥꯏ
ꯑꯗꯨ ꯅꯣꯏ ꯑꯗꯣꯝꯗ ꯍꯥꯏꯒꯠꯂꯛ-ꯅꯣꯏ ꯍꯥꯏꯗꯔꯀꯥꯟꯗꯗꯤ ꯂꯝꯕꯤ ꯅꯨꯡ ꯀꯃꯥꯏꯅ ꯇꯧꯔꯤꯒꯦ ꯐꯕ ꯐꯠꯇꯕ ꯃꯌꯥꯏ ꯂꯝꯕꯤꯗ ꯂꯥꯛꯇꯣꯏꯔꯣ?
ꯍꯣꯏ ꯍꯧꯖꯤꯛꯇꯤ ꯂꯝꯕꯤ ꯊꯣꯡꯁꯦ- ꯑꯗꯨꯝ ꯐꯖꯅ ꯁꯦꯝ ꯒꯠꯂꯕꯅꯤꯅ ꯑꯗꯨꯝ ꯆꯠꯊꯣꯛ ꯆꯠꯁꯤꯟꯗ ꯀꯩꯁꯨ ꯑꯄꯟ ꯐꯕꯨꯗꯤ ꯑꯣꯏꯗ꯭ꯔꯕꯅꯦꯕ
ꯑꯣ ꯐꯔꯦ ꯑꯗꯨ ꯑꯣꯏꯔꯕꯨꯗꯤ ꯂꯝꯕꯤ ꯅꯨꯡꯉꯥꯏꯇꯕꯁꯨ ꯅꯨꯡꯉꯥꯏꯇꯦꯅꯦ ꯂꯩꯕꯗ
ꯆꯠꯊꯣꯛ ꯆꯠꯁꯤꯟꯗ ꯂꯝꯕꯤ ꯅꯨꯡꯉꯥꯏꯇ꯭ꯔꯒꯗꯤ ꯃꯇꯝ ꯈꯔ ꯂꯧꯔꯅꯤ ꯑꯗꯒꯤ ꯒꯥꯔꯤ ꯀꯔꯤꯀꯩ ꯇꯧꯔꯛꯄ ꯈꯣꯠꯂꯛꯄꯗ ꯒꯥꯔꯤ ꯀꯔꯤ ꯀꯩꯁꯨ ꯁꯣꯛꯄ ꯈꯣꯠꯄ ꯌꯥꯝ ꯍꯦꯟꯖꯤꯜꯂꯤꯗꯅ
ꯎꯝ ꯍꯦꯟꯖꯤꯜꯂꯤ ꯍꯣꯏ ꯑꯗꯨ ꯅꯪꯍꯥꯡꯀꯥꯟꯗ ꯑꯗꯨꯝ ꯍꯥꯏꯔꯛꯑꯣ ꯅꯣꯏ ꯈꯔ ꯂꯥꯛꯑꯣ ꯑꯗꯨꯒ ꯂꯥꯡꯒꯣꯜꯒꯤꯗꯣ ꯂꯦꯛꯊꯣꯛꯎꯁꯦ ꯌꯥꯝ ꯐꯖꯕꯅꯦ ꯃꯐꯝ
ꯍꯣꯏ ꯍꯣꯏ ꯑꯗꯨꯗ ꯂꯥꯛꯑꯒꯦ ꯑꯗꯨꯒ ꯑꯗꯣ ꯁꯨꯝ ꯂꯥꯛꯄ ꯀꯥꯟꯗ ꯑꯅꯛꯄ ꯂꯥꯡꯒꯣꯜꯗꯣ ꯌꯧꯗ꯭ꯔꯤꯉꯩꯗ ꯀꯦꯔꯛꯇꯨꯅ ꯍꯥꯟꯅ ꯂꯩꯔꯒꯗꯤ ꯀꯦꯔꯛ ꯗꯥꯝꯗꯣ ꯍꯥꯟꯅ ꯌꯦꯡꯕ ꯈꯣꯠꯄ ꯇꯧꯔꯒ ꯑꯗꯨꯗꯒꯤ ꯑꯩꯈꯣꯏꯅ ꯌꯦꯡꯕꯗꯣ ꯂꯣꯏꯔꯦ ꯊꯔꯕ ꯃꯇꯨꯡꯗ ꯀꯥꯏꯔꯛꯇꯤ ꯐꯖꯕꯗꯧꯝ ꯌꯦꯡ ꯂꯣꯏꯔꯝꯃꯦ ꯃꯇꯨꯡꯗ ꯑꯩꯈꯣꯏꯅ ꯑꯃꯨꯛ ꯀꯛ ꯀꯩꯅꯣ ꯂꯥꯡꯒꯣꯟꯗ ꯑꯃꯨꯛ ꯌꯧꯁꯤꯟꯂꯦ ꯑꯗꯨꯂꯁꯤ ꯌꯥ ꯍꯥꯏꯗ
ꯌꯥꯏ ꯌꯥꯏ ꯑꯗꯨꯗꯤ ꯀꯩꯔꯛ ꯍꯥꯟꯅ ꯌꯦꯡꯉꯨꯔꯁꯤ ꯑꯗꯨꯒ ꯗꯥꯏꯔꯦꯛ ꯂꯥꯡꯒꯣꯜꯗ ꯂꯝꯈꯥꯏꯗꯒꯤ ꯄꯣꯠ ꯆꯩ ꯂꯧꯔꯁꯤ ꯂꯥꯡꯒꯣꯜꯗ ꯑꯗꯨꯝ ꯀꯥꯈꯠꯂꯁꯤ
ꯑꯣ ꯑꯗꯨ ꯀꯦꯝꯄꯤꯡꯗꯣ ꯅꯨꯃꯤꯗꯥꯡ ꯑꯣꯏꯗ ꯑꯣꯏꯔꯒꯗꯤ ꯍꯥꯏꯗꯤ ꯅꯨꯃꯤꯗꯥꯡꯝꯒꯤ ꯀꯩꯅꯣꯗ ꯑꯣꯏꯅ ꯁꯦꯝꯃꯒ ꯆꯠꯇꯄꯅ ꯐꯔꯛꯏꯗꯕ
ꯎꯝ ꯌꯥꯏ ꯑꯗꯨꯝ ꯂꯝꯈꯥꯏꯗ ꯁꯦꯝꯃꯁꯦ ꯁꯥ ꯀꯩꯀꯩꯗꯣ ꯑꯗꯨꯒ ꯑꯗꯨꯝ ꯄꯨꯈꯠꯈ꯭ꯔꯗꯕꯅꯤ ꯃꯣꯏꯅꯥꯗ ꯊꯣꯡ ꯊꯥꯛꯅꯕ ꯂꯣꯏ ꯄꯤꯅꯦꯕ ꯑꯩꯈꯣꯏꯅ ꯑꯗꯨꯝ ꯊꯣꯡꯖꯔꯒ ꯆꯥꯖꯔꯒ ꯑꯗꯨꯝ ꯑꯩꯈꯣꯏ ꯃꯥꯡꯖꯗꯧꯗꯨ ꯈꯛꯇꯅꯤ
ꯎꯝ ꯑꯩꯅ ꯍꯧꯖꯤꯛ ꯈꯂꯁꯤꯅ ꯑꯃꯨꯛ ꯀꯩꯔꯛ ꯗꯥꯝꯗ ꯌꯦꯡꯕꯣꯏꯔꯕ ꯑꯗꯨ ꯃꯇꯨꯡꯗ ꯍꯥꯏꯗꯣꯔꯑꯒ ꯀ ꯀꯩꯅꯣ ꯀꯛꯆꯤꯡ ꯒꯥꯔꯗꯦꯟꯗꯨ ꯑꯃꯨꯛ ꯀꯥꯔꯝꯃꯒ ꯀꯛꯆꯤꯡ ꯒꯥꯔꯗꯦꯟꯗꯨꯒꯤ ꯐꯖꯕꯗꯨꯁꯨ ꯑꯃꯨꯛ ꯌꯦꯡꯉꯝꯃꯒ ꯑꯗꯨꯀ ꯑꯗꯨ ꯂꯣꯏꯔꯒ ꯑꯗꯨꯗꯒꯤ ꯑꯃꯨꯛ ꯑꯩꯈꯣꯏꯅ ꯍꯥꯏꯊꯔꯒ ꯀꯩꯅꯣꯣꯔꯣꯝꯗ ꯇꯈꯥꯏꯔꯣꯝꯗꯒꯤ ꯆꯠꯂꯒ ꯂꯥꯡꯒꯣꯜꯗꯣ ꯑꯃꯨꯛ ꯀꯥꯎꯋ ꯌꯥꯏꯗꯅ
ꯌꯥꯏ ꯌꯥꯏ ꯏꯇꯥꯎꯅꯅꯥ ꯍꯥꯏꯗꯁꯨ ꯑꯗꯨꯝ ꯌꯥꯔꯦ ꯑꯗꯨꯃꯥꯏꯅ ꯇꯧꯔꯁꯨ ꯑꯗꯨꯝ ꯌꯥꯏ ꯅꯨꯃꯤꯗꯥꯡ ꯋꯥꯏꯔꯝ ꯍꯥꯏꯒꯠꯂꯁꯨ ꯑꯗꯨꯝ ꯐꯖꯒꯅꯦ ꯂꯝꯕꯤꯒꯤ ꯐꯖꯕꯗꯣ ꯂꯝꯕꯤꯗꯣ ꯁꯥꯡꯅ ꯆꯤꯡ ꯂꯝꯕꯤꯅꯤꯅ ꯆꯠꯄꯅꯦꯕ ꯑꯗꯨꯝ ꯑꯗ ꯃꯣꯏ ꯈꯨꯟꯒꯤ ꯐꯖ ꯐꯖꯕ ꯃꯌꯥꯝ ꯑꯃ ꯂꯩꯔꯝꯒꯅꯤ ꯑꯗꯨꯝ ꯑꯗꯨ ꯌꯦꯡꯉꯨꯁꯤ
ꯑꯣ ꯑꯗꯨ ꯀꯥꯕꯒꯤ ꯂꯝꯕꯤꯗꯨꯗꯤ ꯂꯝꯕꯤ ꯆꯠꯄ ꯈꯣꯠꯄꯗꯨꯗꯤ ꯀꯩꯁꯨ ꯅꯨꯡꯉꯥꯏꯕ ꯅꯨꯡꯉꯥꯏꯇꯕ ꯍꯥꯏꯕ ꯑꯃ
ꯑ ꯂꯝꯕꯤꯗꯣ ꯍꯥꯟꯅꯗꯤ ꯀꯣꯏꯂꯥꯁ ꯀꯩꯀꯩ ꯊꯥꯔꯝꯕꯅꯦꯕ ꯑꯗꯣ ꯍꯧꯖꯤꯛꯇꯤ ꯀꯣꯏꯂꯥꯁꯇꯣ ꯒꯥꯔꯤ ꯌꯥꯝꯅ ꯊꯧꯅꯕꯅꯤꯅ ꯃꯣꯏꯁꯨ ꯁꯛꯇꯤꯃꯥꯟ ꯀꯩꯀꯩ ꯊꯧꯕꯅꯤꯅ ꯀꯥꯏꯕ ꯈꯣꯠꯄꯗꯤ ꯈꯔ ꯇꯧꯔꯦ ꯑꯗꯨꯝ ꯊꯣꯏꯗꯣꯛꯅ ꯋꯥꯕꯗꯤ ꯑꯣꯏꯗꯦꯗ ꯑꯗꯨꯝ ꯂꯝꯁꯥꯡ ꯆꯠꯀꯥꯟꯗ ꯐꯖꯕ ꯃꯌꯥꯝꯗ ꯎꯀꯥꯟꯗ ꯂꯝꯕꯤ ꯅꯨꯡꯉꯥꯏꯇꯕꯗꯣ ꯀꯥꯎꯕꯅꯦꯕ ꯆꯤꯡꯊꯛꯇꯒꯤ ꯇꯝꯄꯥꯛ ꯌꯦꯡꯊꯔꯛꯄꯁꯤꯗꯤ ꯌꯥꯝ ꯐꯖꯩꯗꯅ
ꯑꯥꯡꯕꯗꯒꯤ ꯃꯈꯥ ꯇꯝꯕ ꯁꯔꯨꯛ ꯌꯦꯡꯊꯕꯁꯦ ꯌꯥꯝ ꯐꯖꯕꯅꯤ
ꯌꯥ ꯑꯗꯨꯅ ꯍꯦꯡꯂꯛꯀꯥꯟꯗ ꯑ ꯁꯥꯄꯣꯠ ꯈꯗꯤ ꯂꯩꯑꯣ ꯑꯩꯒꯤ
ꯑ ꯍꯣꯏ ꯀꯩꯀꯩ ꯑꯆꯥꯄꯣꯠ ꯆꯥꯅꯤꯡꯒꯦꯅꯦ ꯚꯥꯏꯕꯨ
ꯅꯪ ꯑꯗꯨꯝ ꯀꯛꯆꯤꯡꯗꯩ ꯍꯦꯟꯕꯗꯤ ꯂꯩꯔꯣꯏꯗ ꯑꯆꯥꯄꯣꯠꯇꯤ ꯑꯗꯨ ꯅꯪꯅ ꯑꯗꯨꯝ ꯄꯤꯖꯅꯤꯡꯕꯗꯨꯣ ꯑꯗꯨꯝ ꯂꯩꯔꯛꯑꯣ ꯌꯥꯔꯦ ꯑꯗꯨꯝ ꯆꯥꯔꯅꯤ ꯏꯄꯥꯎꯅ ꯂꯩꯔꯛꯄꯗꯨꯣ ꯑꯗꯨꯝ ꯁꯥꯔ
ꯑꯣ ꯏꯇꯥꯎꯅꯁꯨ ꯍꯥꯏꯔꯦ ꯀꯛꯆꯤꯡꯗꯒꯤ ꯍꯦꯟꯕꯁꯨ ꯂꯩꯔꯔꯣꯏ ꯍꯥꯏꯕꯅꯤꯅ ꯑꯩꯅ ꯂꯥꯛꯄꯗ ꯄꯩꯁꯥ ꯑꯣꯏꯅ ꯄꯨꯔ ꯂꯥꯛꯑꯒ ꯀꯛꯆꯤꯡꯗꯒꯤ ꯑꯣꯏꯅ ꯂꯩꯔ ꯄꯤꯖꯔꯁꯨ ꯌꯥꯔꯦꯅ ꯑꯗꯨ
ꯌꯥꯏꯌꯦ ꯌꯥꯏ ꯌꯥꯏ ꯀꯛꯆꯤꯡꯒꯤ ꯆꯥꯁꯨꯕꯤꯗ ꯆꯥꯃꯤꯟꯅꯁꯦ ꯑꯍꯥꯎꯕꯅꯦ ꯃꯣꯔꯣꯛꯀ ꯁꯥꯔꯒ
ꯑꯗꯨꯗ ꯄꯨꯈꯠꯂꯒ ꯂꯥꯡꯒꯣꯜ ꯄꯤꯛꯇ ꯀꯥꯔꯒ ꯂꯥꯡꯒꯣꯜꯒꯤ ꯐꯖꯕꯗꯣ ꯌꯦꯡꯉꯒ ꯑꯗꯨꯒ ꯆꯥꯃꯤꯟꯅꯕꯗꯤ ꯀꯩ ꯀꯥꯏꯒꯦ ꯍꯥꯏꯔꯦ
ꯑꯁ ꯑꯗꯨꯅ ꯍꯦꯟꯅ ꯐꯖꯔꯛꯑꯦ ꯇꯥꯎꯑꯣ ꯑꯗꯨꯗꯤ ꯆꯞ ꯆꯥꯔꯦ ꯑꯗꯨꯃꯥꯏꯅ ꯆꯥꯔꯨꯔꯁꯨ ꯌꯥꯔꯦ ꯕꯣꯔꯥꯒꯗꯨ ꯁꯥꯏꯔꯨꯔꯁꯨ ꯌꯥꯔꯦ ꯑꯣ ꯅꯨꯃꯤꯠ ꯑꯃ ꯁꯪꯕꯒ ꯂꯥꯛꯑꯣ ꯁꯣꯏꯗꯕꯤꯗ
ꯑꯣ ꯍꯣꯏ ꯍꯣꯏ ꯚꯥꯏ ꯑꯣ ꯆꯤꯡꯗꯒꯤ ꯌꯦꯡꯕꯗ ꯎ ꯎ ꯀꯩ ꯀꯩ ꯃꯌꯥꯝ ꯍꯧꯕꯅꯤꯅ ꯑꯗꯨꯝ ꯑꯁꯪꯕ ꯃꯌꯥꯝ ꯂꯩꯕꯅꯤꯅ ꯅꯨꯡꯁꯨꯠ ꯅꯨꯡꯁꯥꯁꯨ ꯁꯦꯡꯉꯝꯗꯧ ꯃꯥꯜꯂꯤꯗ
ꯎꯝ ꯅꯨꯡꯁꯤꯠ ꯅꯨꯡꯁꯥ ꯐꯔꯅꯤ ꯆꯤꯟꯖꯥꯛ ꯑꯐꯕ ꯉꯥꯛꯇ ꯆꯥꯔꯅꯤ ꯂꯣꯏ ꯅꯨꯡꯉꯥꯏꯔꯅꯤ
ꯌꯥꯏ ꯌꯥꯏ ꯑꯗꯨꯗꯤ ꯅꯣꯡꯃ ꯂꯥꯛꯀ ꯚꯥꯏ ꯑꯗꯨꯒ ꯄꯨꯟꯅ ꯑꯗꯨ ꯅꯨꯡꯉꯥꯏꯃꯤꯟꯅꯁꯤ
ꯍꯣꯏ ꯌꯥꯏ ꯚꯔ ꯑꯗꯨꯗꯤ
ꯑꯗꯣ ꯍꯧꯖꯤꯛꯁꯦ ꯀꯔꯤ ꯇꯧꯈꯤꯗꯣꯏꯅꯣ ꯚꯥꯏ ꯑꯣ ꯇꯃꯣ ꯇꯃꯣ
ꯑꯣ ꯑꯗꯨꯗꯤ ꯐꯔꯦ ꯊꯝꯃꯒꯦꯀꯣ ꯚꯥꯏ